ꯍꯦꯟ ꯇꯔꯥꯍꯨꯝꯗꯣꯏ ꯂꯧꯣꯏꯅ ꯉꯔꯥꯡ ꯆꯤꯟꯃꯟꯕ ꯃꯁꯤ ꯁꯤꯗꯦ ꯑꯃ
ꯎꯝ
ꯐꯥꯎ ꯇꯥꯏꯦ
ꯈꯪꯉꯦꯗꯅ ꯑꯗꯨ ꯑꯣꯏꯏꯇꯥꯔꯗꯤ ꯏꯖꯔꯗ ꯆꯪꯉꯒꯅ ꯏꯕꯨꯡꯉꯣꯒꯤ ꯑꯣꯏꯗꯣꯏꯅꯦꯕ ꯃꯥꯏ ꯅꯝꯕꯔꯗꯣ
ꯍꯣꯏ ꯍꯣꯏ
ꯁꯤꯒꯤ ꯅꯝꯕꯔꯁꯤꯗꯅꯦ ꯌꯨꯖꯔꯁꯤꯦ ꯆꯪꯉꯀꯥꯟꯗꯅꯦ ꯕꯦꯝ ꯃꯒꯤ ꯅꯝꯕꯔꯁꯦ ꯍꯥꯞꯄꯒ ꯇꯧꯕꯗꯗꯤ ꯕꯦꯝꯃꯣꯏꯗ ꯑꯗꯨꯝ ꯆꯠ ꯈꯈꯤꯦꯗꯔꯥ ꯑꯣ ꯆꯠꯇꯣꯏꯅꯦꯕ ꯑꯗꯨꯗꯤ ꯏꯕꯨꯡꯉꯣꯒꯤ ꯅꯝꯕꯔꯁꯦ ꯍꯣꯏ ꯑꯗꯨꯗꯤ ꯁꯤꯗꯤ ꯏꯕꯨꯡꯉꯣꯒꯤ ꯅꯝꯕꯔꯁꯤꯗꯒꯤꯗꯤ ꯑꯩꯅ ꯇꯧ ꯕꯨ ꯌꯥꯗꯣꯏ ꯁꯤ ꯅ ꯕꯥ ꯅꯝꯕꯔꯗꯨ ꯑꯗꯨꯝꯧ ꯌꯥꯔꯅꯤ ꯑꯗꯨ
ꯂꯣꯏ ꯌꯥꯏꯌꯦꯦ ꯅꯪ ꯅꯪꯒ ꯅꯪꯒ ꯍꯥꯏꯗꯤ ꯅꯪꯒꯤ ꯐꯣꯟꯗ ꯍꯥꯞꯄꯅꯤꯅ ꯅꯪꯒ ꯅꯪꯒ ꯅꯕꯥꯅꯤ ꯇꯧꯅꯕ ꯌꯥꯔꯔꯣꯏꯕ ꯑꯕꯨꯡꯉ ꯅꯝꯕꯔ ꯍꯥꯞꯄꯒ ꯑꯗꯨꯗ ꯅꯪ ꯅꯪ ꯅꯝꯕꯔ ꯍꯥꯞꯄꯒ ꯅꯕꯥꯅꯤ ꯇꯧꯅꯕꯗꯨ ꯌꯥꯔꯔꯣꯏꯕ ꯑꯇꯣꯞꯄ ꯅꯥ ꯍꯥꯞꯅꯤꯡꯕ ꯕꯤ ꯑꯃ ꯇꯧꯒꯦꯔꯥ ꯑꯩꯈꯣꯏ ꯕꯥꯏ ꯅꯝꯕꯔ ꯇꯧꯒꯦꯔꯥ ꯑꯩ ꯅꯝꯕꯔ ꯇꯧꯒꯦꯔꯥ ꯑꯃ ꯇꯧꯋꯦ ꯑꯗꯨꯝ ꯌꯥꯏꯑꯕꯗꯨꯗꯤ ꯀꯥꯏꯗ꯭ꯔꯦꯕ ꯑꯗꯣ ꯍꯥꯏꯕꯅꯤꯗ ꯑꯩꯅ ꯉꯔꯥꯡꯅꯦ ꯅꯪꯉꯣꯟ ꯇꯥꯏꯗ ꯑꯗꯨꯅꯦ ꯍꯥꯏꯕꯗꯤ ꯁꯨꯝ ꯀꯩꯅꯣꯒꯨꯝꯕ ꯑꯦꯀꯥꯎꯟ ꯑꯅꯤ ꯍꯥꯡꯉ ꯂꯩꯕꯒꯤꯀꯣ
ꯎꯝ
ꯆꯪꯉꯒ ꯑꯃꯗ ꯆꯪꯉꯒ ꯑꯩꯗꯤ ꯅꯪꯒꯤꯗ ꯆꯪꯀꯥꯟꯗꯅ ꯅꯪꯒꯤ ꯍꯥꯟꯅ ꯇꯧꯈꯤꯕꯒꯤ ꯃꯁꯤꯡꯗꯣ ꯍꯥꯏꯕꯗꯤ ꯑꯍꯨꯝ ꯇꯧꯈ꯭ꯔꯦ ꯃꯔꯤ ꯇꯧꯈ꯭ꯔꯦ ꯑꯗꯨꯝ ꯊꯣꯛꯑꯝꯒꯅꯦꯕ ꯅꯠꯇ꯭ꯔ ꯃꯔꯤ ꯇꯧꯈ꯭ꯔꯦ ꯃꯉꯥ ꯇꯧꯈ꯭ꯔꯦ ꯃꯥꯏ ꯆꯣꯡꯒꯅꯦꯕ
ꯑꯣ ꯑꯗꯨꯒꯤꯗꯣ ꯑꯩꯒꯤꯗꯨꯅ ꯀꯌꯥꯅꯣ ꯂꯩꯕꯅꯤꯅꯦ ꯐꯥꯏꯚ ꯕꯥꯏ ꯇꯦꯟ ꯍꯥꯏ ꯈ ꯑꯃ ꯂꯩꯕꯅꯤꯅꯦ
ꯊꯕꯥꯏꯇꯦꯅ ꯅꯪ ꯑꯃꯨꯛꯀ ꯆꯪꯉꯣ ꯑꯗꯨꯝ ꯔꯤꯐ꯭ꯔꯦꯁ ꯇꯧ ꯇꯧ ꯇ ꯃꯌꯥꯝ ꯇꯧꯕ ꯌꯥꯕꯅꯦ ꯑꯗꯨ ꯃꯌꯥꯝ ꯐꯥꯎ ꯇꯧꯕ ꯌꯥꯏꯑꯕ
ꯑꯣ ꯑꯩꯗꯤ ꯔꯤꯐ꯭ꯔꯦꯁ ꯀꯔꯤꯁꯨ
ꯍꯣꯏ ꯑꯗꯨꯝ ꯇꯧꯕ ꯌꯥꯕꯅꯦ ꯑꯗꯨꯅꯦ ꯑꯩꯅ ꯉꯥꯡ ꯅꯉꯣꯟꯗ ꯍꯥꯏꯗ ꯅꯪ ꯁꯨꯝ ꯒꯌꯥꯟ ꯇ ꯇꯗꯕ
ꯑꯦꯀꯥꯎꯟ ꯑꯅꯤꯗꯨꯗ ꯈꯥꯏꯗ ꯆꯪꯗꯨꯅꯁꯨ ꯈꯪꯗ꯭ꯔꯦ ꯑꯩꯒꯤ ꯑꯩꯒꯤ ꯑꯦꯀꯥꯎꯟ ꯑꯅꯤ ꯍꯥꯏꯕꯗꯤ ꯑꯩꯗꯤ ꯈꯪꯖꯗꯦ ꯑꯩꯗꯤ ꯃꯥꯏ ꯅꯝꯕꯔꯗ ꯑꯩꯉꯣꯟꯗ ꯍꯥꯞꯆꯜꯂꯒ ꯇꯧꯕ ꯌꯥꯏ ꯍꯥꯏꯕꯒꯤ ꯋꯥꯈꯜꯗꯨꯗ ꯑꯗꯨꯝ ꯆꯦꯜꯂꯒ ꯂꯩꯔꯤ ꯍꯥꯏꯕ ꯑꯩꯗꯤ
ꯍꯧꯖꯤꯛꯇꯤ ꯅꯪꯒꯤ ꯐꯣꯟꯗ ꯍꯥꯞꯄꯕꯅꯤꯅ ꯅꯪꯒꯤ ꯑꯕꯨꯡꯉꯣꯒꯤ ꯁꯤꯝꯗꯨꯁꯨ ꯅꯪꯒꯤ ꯁꯤꯝ ꯅꯪꯉꯣꯟꯗ ꯅꯪꯒꯤ ꯐꯣꯟꯗ ꯌꯥꯎꯔꯦ ꯈꯜꯂ ꯇꯧꯔꯤꯅꯦ ꯍꯥꯏꯕ ꯐꯣꯟ ꯇꯧꯗꯣꯏꯁꯦ ꯑꯗꯨꯅ ꯅꯪꯒꯤ ꯐꯣꯟ ꯑꯅꯤ ꯑ ꯌꯥꯎꯖꯕ ꯅꯝꯕꯔꯗꯨꯗ ꯇꯧꯁꯤꯟꯅꯕꯗꯤ ꯌꯥꯔꯔꯣꯏꯅ ꯑꯇꯣꯞꯄ ꯑꯃꯍꯦꯛꯇ ꯇꯧꯕꯗꯤ ꯌꯥꯔꯅꯤꯅ ꯑꯗꯨꯅꯤꯅ ꯑꯩꯅ ꯍꯥꯏꯕꯗꯣ ꯒ꯭ꯌꯥꯟ ꯇꯥꯔꯕ
ꯃꯩ ꯂꯥꯛꯇꯦ ꯇꯧꯔꯤꯨꯁꯦ
ꯒ꯭ꯌꯥꯟ ꯇꯥꯔꯕ ꯍꯥꯏꯁꯦ
ꯇ ꯅꯗꯤꯅꯤꯗ ꯑꯣꯏꯣꯏꯗ ꯍꯗꯤ ꯍꯥꯏꯕꯤꯕ꯭ꯔ ꯁꯤꯕ ꯁꯤ ꯇꯥꯡ ꯇꯔꯥ ꯊꯥ ꯃꯉꯥ ꯍꯥꯏꯕ ꯅꯠꯇ꯭ꯔꯣ ꯑꯁꯤ ꯇꯥꯡ ꯀꯌꯥꯅꯣ
ꯉ ꯇꯥꯡ ꯇꯔꯦꯠ ꯅꯤꯄꯥꯜ
ꯅꯨꯄꯥꯅ ꯗꯥꯗꯤ ꯊꯥ ꯑꯃ ꯐꯥꯔꯑꯦ ꯀꯩꯅꯣ ꯑꯗꯨꯔꯅꯤꯡꯗꯅ ꯀꯣꯟꯅ ꯀꯨꯏꯔꯛꯑꯀꯥꯟꯗꯕꯨ ꯀꯩ ꯍꯥꯎꯕ ꯂꯩꯇ ꯑ ꯀꯌꯥ ꯎꯝ ꯀꯩꯁꯨꯝꯁꯨ ꯇꯧꯖꯩꯔꯤꯕꯣ
ꯀꯩꯩꯅꯣ
ꯍꯣꯏ ꯀꯈꯤꯇꯪ ꯃꯗꯦ ꯍꯥꯎꯗ꯭ꯦ ꯀꯟꯃꯅꯤ ꯋꯥꯦꯅꯤ ꯌꯥ ꯊꯀꯦꯅꯤ ꯄ ꯆꯂꯦ ꯊ ꯀꯥꯏ ꯐ ꯃꯣꯏꯅ ꯁꯤꯠ ꯂꯧꯗꯕꯒꯤꯅꯤꯗ
ꯑꯩꯅꯅ ꯄꯤꯕ ꯃꯥꯡ ꯃꯃꯥꯡꯨꯀꯤ ꯋꯥꯇꯤꯟꯗꯁꯨ ꯐꯥꯎ ꯂꯩꯔꯤ ꯀꯥꯎꯝ ꯆꯤꯔꯦꯛ ꯍꯥꯞꯄ ꯊꯝꯈꯤꯕ ꯌꯥꯝꯃꯨꯕꯗ ꯐꯤꯦꯛꯈꯤꯕꯗꯣ
ꯍꯥꯎ ꯔꯦ ꯆꯥ ꯊꯕ ꯋꯥꯗꯣ ꯑꯗꯨꯕꯨꯣ
ꯆꯥꯕꯁꯨ ꯌꯥꯔꯣꯏ ꯑꯗꯨꯗꯤ ꯑꯩ ꯉꯔꯥꯡ ꯀ ꯀꯥ ꯁꯦꯡꯕ ꯀꯥꯟ ꯊꯦꯡꯅꯔ ꯀꯨꯏꯔꯒ ꯆꯩꯔꯪ ꯌꯥꯔꯒ ꯊꯝꯒꯦ ꯑꯃꯨꯕꯅꯤꯅ ꯈꯪꯗ꯭ꯔꯕ ꯀꯥꯎꯕ
ꯅꯍꯥꯟ ꯁꯨꯔꯥ ꯂꯥꯛꯄꯗꯨ ꯄꯨꯈꯤꯕꯗꯕ ꯑꯗꯨꯒꯤ ꯃꯃꯥꯡꯒꯤꯌꯥ ꯑꯁ ꯗꯤ ꯌꯥꯔꯣꯏ ꯆꯥꯂꯣ
ꯎꯝ
ꯑꯣ ꯑꯗꯨ ꯌꯥ ꯍꯋꯥꯏ ꯊꯣꯡꯖꯤꯜꯂꯦ ꯀꯥ ꯃꯠ ꯑꯃ ꯇꯧꯔꯒꯦꯅ ꯁꯤꯗ ꯍꯥꯞꯄꯤꯁꯦ ꯏꯕꯨꯡꯉꯣꯏꯒꯤ ꯅꯝꯕꯔꯅꯦꯕ ꯑꯩꯅ ꯍꯥꯞꯄꯤꯁꯦ ꯅꯠꯇꯦ ꯅꯪꯒꯤ ꯅꯝꯕꯔꯅꯦꯕ ꯁꯤꯁꯤꯅ ꯏꯕꯨꯡꯉꯣꯒꯤ ꯑꯦꯀꯥꯎꯟꯗꯒꯤ ꯇꯧꯕꯅꯦꯕ ꯁꯤꯅ ꯎꯝ ꯑꯩꯅ ꯕꯦꯝꯃꯒꯤ ꯀꯥꯟꯁꯤꯗ ꯑꯃꯨꯛꯇꯪ ꯌꯥꯔꯗꯤꯦꯅ ꯎꯝ
ꯇꯧꯕꯩ ꯍꯥꯞꯄꯗꯨꯗꯤ ꯑꯅꯕꯥꯅꯤꯗꯤ ꯇꯧꯅꯕ ꯌꯥꯔꯔꯣꯏꯕ ꯑꯕꯨꯡ ꯑꯣꯏꯅꯔ ꯆꯪꯉꯦ ꯍꯥꯏꯔꯁꯨ ꯅꯪꯒꯤ ꯅꯝꯕꯔꯗꯨ ꯃꯦꯞꯄ ꯌꯥꯔꯣꯏ ꯅꯪꯅ ꯇꯧꯒꯦ ꯍꯥꯏꯗꯤ ꯦꯝꯩ ꯅꯝꯕꯔ ꯍꯥꯞꯄ ꯌꯥꯔꯦ ꯑꯩꯒꯤ ꯅꯝꯕꯔ ꯍꯥꯞꯄ ꯌꯥꯔꯦ ꯑꯃꯒꯤ ꯅꯝꯕꯔ ꯍꯥꯞꯄ
ꯎꯝ ꯑꯩꯒꯤ ꯑꯦꯀꯥꯎꯟꯗꯒꯤ ꯆꯪꯉꯒꯅ ꯏꯕꯨꯡꯉꯣꯗ ꯇꯧꯕ ꯌꯥꯔꯔꯣꯏ ꯍꯥꯏꯕ ꯏꯕꯨꯡꯅꯕ ꯍꯥꯞꯄ ꯌꯥꯔꯣꯏꯕ ꯅꯠꯇ꯭ꯔꯥ
ꯍꯣꯏ ꯑꯗꯒꯤ ꯏꯕꯨꯡꯉꯣꯗ ꯆꯪꯉ ꯍꯣꯏ ꯏꯕꯨꯡꯉꯣꯗ ꯆꯪꯉꯒ ꯅꯪꯒꯤ ꯅꯪꯒꯤꯗ ꯇꯧꯒꯦꯁꯨ ꯌꯥꯔꯔꯣꯏ ꯍ
ꯎꯝ ꯌꯥꯔꯔꯣꯏꯕ ꯑꯗꯨ ꯚꯦꯝꯃ ꯏꯥꯏꯅ ꯇꯧꯅꯕꯗꯤ ꯌꯥꯅꯦ ꯍꯥꯏꯕ
ꯅꯪꯒꯤꯗꯗꯤ ꯐꯣꯟꯗ ꯁꯤꯝ ꯑꯅꯤꯃꯛ ꯑꯕꯨꯡ ꯑꯣꯏꯕ
ꯁꯦꯠ ꯑꯅꯤ ꯌꯥꯎꯔꯦ ꯍꯥꯏꯕꯒꯤ ꯃꯑꯣꯡꯅꯦꯕ ꯎꯝ
ꯇꯧꯅꯤꯡꯕ ꯑꯃꯗꯒꯤ ꯅ
ꯎꯝ ꯑꯗꯣ ꯁꯤꯒꯤ ꯏꯕꯨꯡꯉꯣꯒꯤ ꯑꯦꯀꯥꯎꯟꯗꯒꯤ ꯇꯧꯔꯤꯁꯦ ꯑꯩꯅ ꯑꯍꯥꯟꯕ ꯑꯣꯏꯔꯝꯒꯅꯤ ꯉꯁꯤ ꯇꯧꯔꯤꯁꯤꯅ
ꯍꯣꯏ ꯑꯗꯨꯅꯦ ꯑ
ꯅꯦꯠ ꯌꯥꯇꯥꯔꯗꯗꯤ ꯕꯦꯝ ꯃꯔꯤꯁꯦ ꯑꯝꯇ ꯌꯦꯡꯒꯦ ꯇꯧꯕꯅꯦ
ꯍ ꯉꯁꯥꯏꯗ ꯍꯥꯏꯔꯤ ꯍꯥꯏꯈꯤꯕꯅꯦꯕ ꯁꯦꯝꯕꯤꯔꯛꯑꯣꯅ ꯀꯃꯥꯏꯅ ꯇꯧꯕ ꯌꯦꯦ ꯅꯁ
ꯀꯊ ꯃꯥꯁ ꯍꯋꯥꯏ ꯊꯣꯡꯉꯦ ꯍꯥꯏꯗꯨꯗꯤ ꯀꯩꯗꯨꯋ ꯍꯥꯏꯗꯔꯤꯒꯦ ꯍ ꯊ ꯆꯦꯟ
ꯆꯦꯡꯒꯂꯣꯕ ꯋꯥꯉ ꯁꯔꯃꯦ
ꯎꯝ ꯅꯨꯡꯁꯥ ꯏ ꯌꯥ ꯑꯃꯥꯎ ꯁꯥꯗꯣꯔꯛꯑꯦ ꯍꯧꯖꯤꯛ ꯑꯃꯨꯛ
ꯎ ꯆ ꯂꯩ ꯁꯤꯗꯔ ꯋꯥꯕꯅꯦ
ꯎꯝ ꯋꯥꯏ ꯍꯥꯏꯃꯟꯗꯅ ꯐꯔꯔꯣꯏ ꯅꯪ ꯋꯥꯏꯗ ꯍꯥꯏꯂꯦ ꯅꯁꯥꯗꯨꯣ ꯀ ꯏ ꯌꯥꯅꯅꯨꯡꯪꯗꯦ
ꯑꯗꯨꯅꯦ ꯈꯪꯗꯦ
ꯑꯃꯃꯤ ꯆꯦꯔꯒꯧꯁꯦ ꯆꯛꯈꯤꯕꯅꯤ ꯆꯦꯔꯪ ꯀꯩꯅꯣ ꯇꯧꯗꯦ ꯎꯝ ꯉꯔꯥꯡꯗꯣ ꯆꯦꯔꯪ ꯂꯩꯇꯗꯅ ꯄꯣꯠꯇꯣ ꯍꯥꯜꯂꯝꯗ꯭ꯔꯕ
ꯀꯅꯥꯥꯏꯟꯇꯒꯦ ꯁꯔꯀꯗꯟꯒꯤ
ꯎꯝ ꯁꯣꯈꯥꯕꯤꯅ ꯆꯈꯤꯗꯕꯅ ꯂꯧꯧꯕ
ꯈꯣꯡꯉꯔꯣ
ꯈꯣꯡꯅ ꯅꯠꯇꯗꯤ ꯏꯕꯨꯡꯉ ꯀꯩꯁꯨ ꯁꯨꯝ ꯂꯩꯇꯅ
ꯅꯛꯄꯅ ꯌꯥꯝ ꯂꯥꯞꯄ ꯑꯣꯏꯅꯗꯤ ꯑꯩꯈ ꯈꯣꯡ ꯆꯠꯔꯤ ꯑꯗꯨꯃꯥꯏꯅ ꯂꯅꯥꯄꯠꯇ ꯀꯁꯨ ꯂ ꯄꯁꯤ ꯆꯤꯡꯒꯦ ꯍꯥꯏꯕ
ꯍꯣꯏ ꯌꯥꯝꯗꯕꯨꯗꯤ ꯂꯥꯛꯄꯕꯨꯗꯤ ꯅꯠꯇꯦ
ꯑꯦ ꯑꯩꯈꯣꯏ ꯕꯖꯥꯔ ꯐꯥꯎ ꯅꯨꯡꯇꯤ ꯊꯣꯛꯏꯁꯤꯅꯦ ꯈꯣꯡꯅ
ꯑꯥꯎ ꯅꯣꯏꯗ ꯁꯥꯡꯉꯤ ꯁꯥꯡꯉꯤ
ꯑꯩ ꯅꯨꯡꯇꯤ ꯈꯣꯡꯉꯦ ꯍ ꯑꯗꯒꯤ ꯆꯠꯈꯤꯕꯁꯨ ꯍꯜꯂꯛꯄꯁꯨ ꯍꯥꯏꯗꯤ ꯊꯕꯛ ꯆꯠꯂꯦ ꯍꯥꯏꯔꯗꯤ ꯒꯥꯔꯤ
ꯎꯝ ꯍꯣꯏꯒꯗ ꯆꯥꯎꯕꯒꯗ ꯐꯣꯟ ꯇꯧꯔꯛꯑꯃꯤ ꯑꯩꯉꯣꯟꯗ ꯀꯩꯗꯧꯔꯤꯒꯦ ꯑꯩꯅ ꯑꯩ ꯕꯦꯁꯣꯟ ꯇꯣ ꯂꯩꯅ ꯍꯥꯏꯖꯟꯕ
ꯎꯝ
ꯉꯁꯤꯗꯣ ꯊꯕꯛ ꯁꯪꯉꯗꯤ ꯀꯩꯅꯣꯝꯆꯥꯁꯤꯦ ꯍꯥꯏꯒꯦ ꯇꯧꯕꯅꯤ ꯃꯣꯏ ꯀꯋꯥꯏꯗ ꯂꯥꯛꯏ ꯏꯟꯗꯛꯁꯟ ꯌꯥꯗꯕꯒꯤ ꯁꯦꯝꯃꯤꯌꯦ ꯑꯩꯈꯣꯏꯒꯤ ꯃꯃꯥꯡꯒꯤ ꯁꯣꯔꯣꯛ ꯋꯥꯡꯃꯒꯤ ꯀꯩꯅꯣ ꯀꯩꯅꯣ ꯌꯣꯟꯐꯝ ꯑꯃ ꯂꯩꯕꯗꯣ ꯐ꯭ꯔꯤꯖ ꯋꯥꯁꯤꯡ ꯃꯦꯆꯤꯟꯒꯤ ꯑꯃꯨ ꯌꯣꯟꯐꯝ ꯂꯩꯕꯗꯣ
ꯑꯥ ꯑꯥ
ꯑꯩꯅ ꯑꯩ ꯌꯥꯔꯔꯣꯏ ꯑꯩ ꯑꯗꯨꯃꯥꯏꯅ ꯊꯕꯛ ꯌꯥꯝ ꯌꯥꯝꯃꯦ ꯉꯁꯤꯗꯤ ꯉꯔꯥꯡꯁꯨ ꯊꯕꯛ ꯌꯥꯝ ꯌꯥꯝꯃꯦ ꯍꯟꯗꯛꯁꯨ ꯍꯟꯗꯛꯇꯤ ꯑꯣꯔꯗꯔ ꯌꯥꯝ ꯀꯨꯡꯏꯀꯣ ꯀꯥꯏꯅ ꯇꯧꯔꯛꯦ ꯑꯣ ꯃꯤ ꯑ ꯈꯔ ꯈꯔ ꯍꯦꯟꯖꯜꯂꯛꯄꯒꯤ ꯑꯗꯨꯒꯤꯅꯤ ꯑꯗꯥꯒꯤꯅꯤꯅ ꯍꯥꯏꯔꯦ ꯋꯥꯔꯤꯗꯣ ꯃꯣꯏꯅꯗꯤ ꯁꯪꯕꯣꯏꯗꯅꯤꯡꯕ ꯑꯗꯒꯤ ꯑꯒꯤ ꯃꯣꯏꯅꯅꯦ ꯀꯩꯅꯣꯝꯃ ꯄꯨꯟꯗꯕꯗꯤ ꯌꯥꯗꯕꯩ ꯇꯥꯏꯞꯇ ꯑꯗꯨꯝ ꯂꯩꯌꯦꯕ ꯍꯧꯖꯤꯛꯅ ꯀꯃꯥꯏꯅ ꯇꯧꯕ ꯋꯥꯈꯜꯅꯣ ꯈꯪꯗꯦ
ꯅꯪꯒꯗꯤ ꯌꯥꯝ ꯍꯥꯏꯖꯔꯨ ꯅꯣꯔꯦꯟ ꯃꯤꯅ ꯏꯕ ꯀ ꯌꯥꯎꯗꯒꯈꯤꯆꯅꯤ ꯎꯝ ꯐꯤꯁꯦ ꯁꯨꯛꯀꯦ ꯁꯨꯀꯦ ꯈꯜꯂꯤꯁꯦ ꯀꯨꯏꯑꯕ ꯑꯗꯨꯒꯅꯦ ꯁꯨꯕꯁꯦ ꯇꯍꯟꯕ ꯅꯨꯡꯁꯥ ꯊꯥꯍꯟꯕꯒꯤ ꯁꯨꯕꯐꯝꯁꯦ ꯐꯔꯛ ꯑꯃ ꯇꯥꯕ ꯅꯨꯡꯁꯥꯗ ꯁꯨꯣꯡ ꯄꯨꯆꯠ
ꯑꯩꯁꯨ ꯅꯍꯥꯟ ꯅꯣꯡꯃ ꯄꯨꯜꯂꯞ ꯁꯨꯈ꯭ꯔꯕꯅꯤ ꯍꯧꯖꯤꯛ ꯑꯃꯨꯛ ꯈꯔ ꯁꯨꯅꯤꯡꯉꯥꯏ ꯂꯩꯔꯛꯑꯕꯅꯤ ꯅꯣꯡꯃꯒꯤ ꯑꯃꯨꯛꯇ ꯍꯦꯟꯅ ꯂꯤꯠꯄꯁꯨ ꯌꯥꯗꯦ ꯍꯥꯏꯕ ꯍꯧꯖꯤꯛꯇ
ꯊꯅ ꯊꯅꯤꯅꯣ ꯎꯝ
ꯎꯝ
ꯆ ꯆ ꯆꯅ
ꯎꯝ
ꯍꯁꯨꯒꯠꯇꯔ ꯃ ꯁꯨꯕꯗꯨꯗ ꯃꯥ ꯃꯥ ꯂꯣꯏꯔ ꯁꯨꯔꯒꯦꯅ ꯇꯧꯔꯒ ꯆꯤꯡ ꯀꯥꯨꯔꯕ ꯆꯤꯡ ꯀꯥꯕꯗ ꯑꯗꯨꯝ ꯇꯟꯈ꯭ꯔꯕ
ꯅꯣꯏꯗꯤ ꯆꯠꯐꯝꯗꯣ ꯌꯥꯝ ꯅꯨꯡꯉꯥꯏꯗꯅ ꯅꯣꯏꯒꯤꯗꯤ ꯂꯝꯕꯤ ꯆꯠꯐꯝ ꯑꯣꯏꯔꯁꯨ ꯂꯕꯨꯨꯛ ꯂꯣꯝꯗ ꯆꯠꯂꯁꯨ ꯌꯥꯏ ꯋꯀꯤꯡ ꯑꯣꯏꯔ ꯆꯠꯐꯝ ꯑꯣꯏꯔꯁꯨ
ꯀꯔꯦꯟ ꯀ ꯊꯤ
ꯍꯣꯏ ꯑꯗꯨꯕꯨ ꯕ ꯅꯛ ꯅꯛꯅ ꯂꯩꯕꯅꯤꯅ ꯆꯤꯡ ꯀꯥꯔꯁꯨ ꯌꯥꯏꯑꯕ ꯅꯣꯏꯗ ꯑꯩꯈꯣꯏꯗꯤ ꯑꯔꯥꯞꯄ ꯑꯔꯥꯞꯄ ꯉꯛꯇꯇꯅꯤ ꯇꯧꯋꯦ ꯃꯐꯝ ꯆꯥꯗꯕꯗꯣ
ꯎꯝ ꯃꯅꯤꯡꯂꯣꯝꯗ ꯀꯣ ꯂꯩꯗꯨꯁꯨ ꯆꯠꯄ ꯌꯥꯏ ꯀꯩꯅꯣ
ꯄꯜꯂꯤꯗ ꯐꯨꯟꯅ ꯑꯃꯨꯛꯇ ꯒ꯭ꯌꯥꯟ ꯇꯥꯗꯦꯁꯨ ꯍꯥꯏꯖꯗꯤ
ꯀꯃꯥꯏꯅ ꯇꯧꯕꯁꯦ ꯑꯩꯈꯣꯏꯗꯤ ꯎꯐꯨꯟ ꯍꯥꯏꯕꯗꯨ ꯂꯩꯇꯦꯗ ꯑꯗꯨꯝ ꯀꯥꯈꯤꯕꯗꯒꯤ ꯑꯇꯣꯞꯄ ꯆꯤꯡ ꯂꯩꯔꯕꯅꯤꯅ
ꯑꯩ ꯑꯣꯐꯝꯟꯅ ꯍꯥꯏꯁꯤꯗꯦ
ꯒꯥꯔꯤ ꯊꯧꯔꯁꯨ ꯄꯨꯟ ꯆꯥꯕ ꯂꯩꯇꯦ ꯆꯁꯤꯡꯅꯁꯦ
ꯃꯃꯥꯡ ꯅꯄꯣꯛꯛꯇꯪ ꯆꯠꯂꯨꯕꯗ ꯀ ꯀꯣꯛꯁꯦ ꯆꯦꯠ ꯆꯦꯠ ꯂꯥꯎꯏ ꯎꯐꯨꯜ ꯃꯌꯥꯝꯅ ꯃꯩꯁꯦ ꯂꯥꯛꯇ꯭ꯔꯗꯤ ꯇꯜꯂꯅꯤꯗ
ꯑꯣꯏ ꯐꯥꯎ ꯁꯔꯕꯅꯤ ꯃꯔꯦ
ꯎꯝ ꯏꯕꯣꯟꯗꯣ ꯍꯜꯂꯛꯄꯒ ꯆꯥꯛ ꯂꯥꯝꯃꯦ ꯆꯥꯛ ꯂꯥꯛꯥꯝꯃꯦ ꯆꯥꯛ ꯆꯥꯖꯤꯛꯇꯣ ꯇꯧꯔꯒ ꯆꯥꯈ꯭ꯔꯦ ꯈꯔ ꯆꯥꯛꯇꯤꯟ ꯁꯋꯥꯥꯏꯅ ꯂꯣꯏꯔꯣꯅꯦ ꯑꯩ
ꯀꯔꯤ ꯊꯣꯡ ꯋꯥꯏ
ꯍꯋꯥꯏ ꯊꯣꯡꯖꯤꯜꯂꯦ ꯀꯥꯡꯃꯠ ꯑꯃ ꯃꯦꯠꯁꯤꯜꯂꯒꯦꯅ
ꯑꯣ ꯑꯩ ꯈꯤꯇꯪ ꯋꯥꯠꯂꯤꯕ ꯃꯥꯜꯂꯤꯦꯗ
ꯎꯝ
ꯑꯊꯨꯅ ꯆꯥꯛ
ꯑꯗꯦꯕ
ꯆꯥꯒꯁꯊ ꯑꯣꯏ ꯌꯥ ꯇ꯭ꯔꯥꯏꯕ
ꯎꯝ ꯆꯠꯈꯗꯧꯅꯦ
ꯃ ꯀꯦ ꯅ ꯑꯗꯨ ꯁ ꯁꯔ ꯃꯥꯅꯤ
ꯍꯥꯏꯑ
ꯀꯩꯒꯤꯅꯣ ꯀꯌꯥꯝ ꯀꯨꯏꯔꯝꯈꯤꯕ
ꯄꯨꯡ ꯑꯃꯃꯨꯛ ꯐꯥ ꯇꯧꯔꯝꯃꯅꯤ ꯐꯥꯎꯑꯣ ꯐꯥꯔꯝꯃꯅꯤ
ꯍ ꯊꯝ ꯇꯧꯖꯔ
ꯍꯣꯏ ꯍꯣꯏ ꯍꯣꯏ ꯎꯝ ꯊꯝꯃꯒꯦꯀꯣ ꯎꯝ
ꯍ ꯀꯣ ꯀꯥꯏꯗꯅ ꯑ